ꯍꯧꯖꯤꯛꯇꯤ ꯀꯔꯤ ꯇꯧꯔꯤꯕꯅꯣ
ꯁꯦ ꯑꯉꯥꯡꯒꯤ ꯁꯪꯒꯣꯝ ꯄꯤꯔꯤ
ꯑ
ꯇꯨꯝꯅꯤꯡꯉꯤ ꯍꯥꯏꯗꯅ ꯁꯪꯒꯣꯝ ꯄꯤꯔꯤ
ꯑꯉꯥꯡ ꯑꯉꯥꯡꯈꯩ ꯄꯨꯡ ꯇꯨꯝꯅꯤꯡꯕꯒꯤ ꯃꯇꯝ ꯂꯥꯛꯈ꯭ꯔꯕꯅꯤꯅꯦ ꯍꯧꯖꯤꯛꯁꯦꯀꯣ
ꯎ ꯇꯃꯣ ꯇꯃꯣ ꯇꯃ
ꯁꯤ ꯍꯟꯗꯛꯁꯤꯗꯤ ꯆꯍꯤꯗꯤ ꯑ ꯈꯥꯏꯗꯤ ꯍꯦꯟꯅꯤꯂꯑ
ꯍꯣꯏ
ꯍꯣꯠꯅꯁꯤ ꯇꯧ ꯍꯥꯏꯕ꯭ꯔꯣ ꯎ
ꯇꯪꯈꯥꯏ ꯆꯍꯤꯁꯦ ꯇꯪꯈꯥꯏ ꯌꯧꯔꯕꯅꯤꯅ ꯀꯔꯤꯁꯨ ꯄ꯭ꯂꯥꯟꯁꯦ ꯂꯩꯔꯛꯇ꯭ꯔꯦꯅꯦ ꯂꯣꯏꯕ ꯉꯥꯏꯕ ꯈꯛꯇ ꯑꯣꯏꯔꯦ
ꯑꯗꯨꯅꯦ ꯍꯧꯖꯤꯛꯁꯦ ꯋꯥꯈꯟ ꯁꯨꯞꯊꯣꯛ ꯊꯣꯛꯇ꯭ꯔꯦꯕ ꯇꯧꯅꯤꯡꯉꯥꯏꯁꯨ ꯆꯍꯤꯁꯤꯗ ꯑꯗꯨꯝ ꯆꯠꯈ꯭ꯔꯕꯅꯤꯅꯀꯣ ꯀꯔꯤ ꯊꯕ ꯑꯃꯨꯛ ꯇꯧꯁꯤꯔꯥ ꯍꯥꯏꯕꯗꯨꯁꯨ ꯋꯥꯈꯜꯁꯨ ꯊꯣꯛꯄ ꯉꯝꯗ꯭ꯔꯦ
ꯎꯝ ꯍꯥꯏꯗꯦ ꯂꯩꯇꯦꯗ ꯑꯟꯗꯛꯁꯦ
ꯑꯗꯨꯝ ꯀꯩꯅꯣ ꯎꯝ ꯅꯣꯏ ꯁꯣꯝ ꯎꯝ ꯐꯖꯦꯛꯦꯛ ꯁꯥꯏꯇꯥ ꯁꯟꯗꯌꯥ ꯎꯝ ꯉꯥꯒꯨꯝꯕꯗ ꯍꯟꯗꯛꯁꯦ ꯑꯗꯨꯝ ꯐꯖ ꯐꯅ ꯐꯖꯅ ꯑꯃꯨꯛ ꯐꯥꯕ ꯍꯧꯥꯎꯈ꯭ꯔꯕ꯭ꯔꯥ ꯆꯠꯂ
ꯑ ꯐꯌꯦ
ꯃꯄꯨꯡ ꯐꯥꯅꯀꯣ ꯑꯥꯎ
ꯀꯦꯅꯦꯜꯒꯗꯤ ꯃꯈꯣꯏ ꯎꯝ ꯍꯧꯖꯤꯛꯀꯤ ꯄꯨꯈ꯭ꯔꯤꯗꯣ ꯄꯨꯈ꯭ꯔꯤꯗꯨꯗ ꯃꯈꯣꯏꯒꯤ ꯖꯒꯥꯅꯤ ꯍꯥꯏꯅ ꯀꯟꯅꯔꯒ ꯑꯗꯨꯝ ꯂꯩꯌꯦ ꯃꯣꯏꯗꯤ ꯑꯩꯒꯤ ꯖꯒꯥꯅꯦ ꯑꯩꯒꯤ ꯖꯒꯥꯅꯦ ꯍꯥꯏꯔꯒ ꯀꯣ ꯀꯜꯂꯒ ꯑꯗꯨꯝ ꯍꯧꯖꯤꯛ ꯑꯣꯗꯔ ꯉꯥ ꯒꯤ ꯑꯣꯗꯔ ꯂꯥꯛꯄ ꯀꯥꯟꯗ ꯃꯣꯏꯅ ꯑꯗꯨꯝ ꯐꯥꯔꯒ ꯌꯣꯟꯕ ꯑꯣꯗꯔ ꯅꯠꯇ꯭ꯔꯗꯤ ꯐꯪꯗꯦ
ꯑꯣ ꯑꯣ ꯑꯣ
ꯎꯝ ꯑꯩꯣꯏꯁꯨ ꯆꯥꯅꯤꯡꯉꯤ ꯍꯥꯏꯔꯗꯤ ꯑꯗꯨꯝ ꯑꯣꯗꯔ ꯇꯧꯒꯗꯧꯕ ꯃꯤꯗꯣ ꯈꯪꯅꯕ ꯂꯩꯔꯗꯤꯀꯣ ꯍꯥꯎꯗꯤ ꯍꯥꯎꯕꯅꯦ ꯃꯟꯁꯨ ꯇꯥꯡꯉꯦ
ꯃꯥ ꯃꯥꯡꯁꯨ ꯇꯥꯅꯤꯀꯣ ꯑꯃꯔꯛ ꯑꯗꯨꯗꯒꯤꯗꯤ ꯆꯥꯗꯤ ꯆꯥꯅꯤꯡꯉꯦ ꯑꯃꯨꯛꯀ
ꯎꯝ
ꯃꯔꯛ ꯃꯔꯛꯇ ꯑꯗꯨꯝ ꯑꯗꯣꯝ ꯑꯗꯣ ꯀꯔꯤ ꯑꯗꯣ ꯑꯗꯨꯗ ꯆꯠꯄꯒꯤ ꯀꯣ
ꯑꯥ
ꯆꯥꯕ ꯐꯪꯉꯦ ꯀꯨꯝꯁꯤ ꯆꯅꯤ ꯆꯍꯤ ꯑꯅꯤ ꯑꯍꯨꯝ ꯁꯨꯗꯧꯔꯦꯗ ꯆꯠꯇ꯭ꯔꯕꯁꯦ
ꯍꯣꯏ ꯍꯣꯏꯗꯤ ꯆꯠꯂꯦ ꯆꯠꯄꯗꯤ ꯑꯗꯨꯕꯨ ꯑꯣꯗꯔ ꯇꯧꯗꯦ ꯎꯝ ꯑꯣꯗꯔꯁ ꯇ ꯍꯗꯦ ꯃ ꯑ ꯑꯃꯁꯁꯨꯂꯍꯤꯇꯦ ꯆꯂꯁ ꯎꯄꯥꯏ ꯂꯩꯇꯦ ꯃꯣꯏꯅ ꯄꯨꯔꯛꯄ ꯈꯛꯇ ꯑꯗꯨꯝ ꯆꯥꯔꯤꯕꯅꯦ ꯁꯤꯗ
ꯑꯥꯎ ꯑꯗꯨꯒꯤ ꯉꯥꯗꯨ ꯀꯔꯤꯒꯤꯔꯝꯛꯇꯣ ꯎꯝ ꯅꯨꯡ ꯌꯥꯝꯕꯒꯤꯔ ꯑꯗꯨꯒꯤ ꯉꯥꯗꯣ ꯍꯥꯎꯕꯗꯣ
ꯅꯠꯇꯦ ꯃꯈꯣꯏꯁꯦ ꯀꯔꯤꯒꯤꯔꯥ ꯍꯥꯏꯔꯒ ꯄꯨꯈ꯭ꯔꯤꯁꯨ ꯆꯥꯎꯋꯏꯗꯅ
ꯎꯝ
ꯌꯥꯝꯅꯁꯨ ꯂꯨꯕ ꯑꯗꯨꯒ ꯃꯈꯣꯏꯅꯁꯨ ꯆꯤꯟꯖꯥꯛꯁꯦ ꯐꯖꯅ ꯄꯤꯕ ꯃꯤꯁꯤꯡꯁꯤꯅ
ꯏꯁꯤꯡꯁꯦ ꯑꯗꯨꯝ ꯁꯦꯡꯉꯦꯀꯣ
ꯁꯦꯡꯉꯦ ꯏꯁꯤꯡꯁꯨ ꯁꯦꯡꯉꯦ ꯆꯥꯎꯁꯨ ꯆꯥꯎꯋꯦ ꯑꯗꯨꯒ ꯌꯥꯝꯅꯁꯨ
ꯑ ꯌꯥꯝꯅꯁꯨ ꯀꯩꯅꯣ ꯇꯧꯋꯦ ꯂꯨꯑꯦꯕ
ꯑꯣ
ꯑꯗꯨꯗꯒꯤꯅ ꯃꯈꯣꯏꯁꯦ ꯑꯗꯨꯒ ꯃꯤꯁꯤꯡꯅ ꯑꯐꯥꯎ ꯑꯍꯥꯎꯕꯞ ꯄꯦꯕ ꯅꯣꯏꯗꯤ
ꯑꯣ
ꯑꯗꯨꯒꯤꯅꯦ ꯍꯥꯎꯔꯤꯕꯁꯦ ꯎꯝ ꯂꯩ ꯃꯇꯥꯛꯇ ꯂꯩ ꯃꯇꯥꯛꯇ ꯏꯁꯤꯡꯒ ꯃꯤꯛꯁ ꯇꯧꯋꯦꯕ ꯑꯁꯤꯁꯦ ꯂꯩ ꯃꯇꯥꯗꯒꯤ ꯏꯁꯤꯡꯁꯦ ꯑꯗꯨꯝ ꯂꯥꯛꯑꯦꯕ ꯁꯤꯔꯣꯝꯗꯁꯨ ꯆꯤꯡꯒꯤ ꯏꯁꯤꯡꯗꯣ ꯃꯤꯛꯁ ꯇꯧꯕꯗ ꯆꯤꯡꯒꯤ ꯂꯩ ꯃꯇꯥꯒꯤꯁꯨ ꯍꯥꯎꯋꯦꯗꯅ
ꯍꯣꯏ
ꯑꯗꯨꯒꯤ ꯆꯤꯡꯒꯤꯒ ꯈꯔ ꯈꯔ ꯃꯤꯛꯁ ꯇꯧꯕꯗꯨꯗ ꯑꯗꯨꯝ ꯍꯥꯎꯕ
ꯑꯣ ꯑꯗꯨ ꯀꯩꯅꯣ ꯎꯝ ꯂꯣꯛꯇꯥꯛꯒꯤꯁꯨ ꯑꯗꯨꯗ ꯑꯗꯨꯝ ꯂꯥꯛꯄꯅꯤꯀꯣ
ꯑꯥ
ꯂꯣꯛꯇꯥꯛꯒꯤꯁꯨ ꯑꯣꯏꯑ ꯑꯗꯨ ꯑꯣꯏꯔꯁꯨ ꯑꯗꯨ ꯄꯨꯈ꯭ꯔꯤ ꯀꯦꯅꯦꯜꯒꯤꯅ ꯍꯦꯟꯅ ꯍꯥꯎꯕ
ꯎꯝ ꯑꯗꯨ ꯑꯗꯨꯃꯣꯏ ꯂ ꯎꯝ ꯍꯟꯗꯛꯀꯥꯟꯁꯦ ꯑꯩꯈꯣꯏ ꯑꯗꯨꯝ ꯁꯥꯗꯒꯤ ꯉꯥ ꯍꯥꯏꯕꯗꯤ ꯃꯄꯥꯗꯨꯁꯨ ꯆꯥ ꯈ꯭ꯔ ꯆꯥꯕ ꯌꯥꯗꯕꯅꯤꯅ
ꯑꯣ
ꯉꯥꯁꯦ ꯑꯗꯨꯝ ꯆꯥꯅꯤꯡꯉꯈ꯭ꯔꯦ ꯃꯥ
ꯎꯝ ꯁꯥ ꯆꯥꯗꯕꯅ ꯐꯩꯗ ꯃꯤꯁꯦꯀꯣ ꯑꯩꯈꯣꯏꯒꯤ ꯍꯧꯖꯤꯛ ꯃꯤꯁꯤꯡꯁꯦ ꯂꯥꯏꯅꯥ ꯀꯌꯥ ꯀꯌꯥ ꯂꯥꯛ ꯑꯅꯤꯅ ꯉ ꯆꯥꯕꯅ ꯍꯦꯟꯅ ꯐꯩ ꯁꯥꯗꯤ ꯂꯥꯏꯅꯥ ꯀꯧꯕꯅꯦꯕ ꯑꯣꯏꯅꯥꯍ ꯌꯥꯝꯃꯜꯂꯦ
ꯃꯄꯥꯟꯗꯒꯤ ꯎꯟꯒꯤ ꯉꯥꯕꯨꯗꯤ ꯈꯔ ꯀꯩꯅꯣ ꯇꯧꯋꯦ ꯑꯗꯨ ꯑꯩꯁꯦ ꯃꯃꯥꯟ ꯇꯥꯡꯉꯁꯨ ꯂꯣꯀꯦꯜꯒꯤ ꯑꯣꯏꯅ ꯑꯗꯨꯝ ꯍꯥꯏꯅ ꯂꯧꯔꯒ ꯆꯥꯕꯗꯨꯗꯤ ꯍꯥꯎꯁꯨ ꯍꯦꯜꯂꯤꯦ ꯎ ꯆꯍꯤ ꯑꯃ ꯀꯦꯖꯤ ꯃꯉꯥ ꯇꯥꯕ꯭ꯔꯥ ꯑꯍꯨꯝ ꯃꯔꯤ ꯇꯥꯕ ꯄꯨꯔꯛꯄꯗꯣ ꯑ ꯐꯥꯕꯅꯦ ꯑꯩꯅ ꯃꯀꯣꯛꯇ ꯆꯥꯕ ꯑꯗꯨꯝ ꯃꯀꯣꯛꯇꯣ ꯑꯗꯨꯝ ꯆꯥꯕ ꯀꯥꯟꯗꯗꯤ ꯃꯥꯒꯤ ꯃꯍꯥꯎ ꯌꯥꯝꯃꯟꯕꯒꯤ ꯎ ꯌꯥꯝꯅꯗꯤ ꯆꯥꯕ ꯉꯝꯗ꯭ꯔꯦꯀꯣ ꯑꯗꯣ ꯉꯥꯁꯦ ꯈꯔ ꯌꯥꯝꯅ ꯆꯥꯒꯦ ꯍꯥꯏꯔꯗꯤ ꯃꯀꯣꯛꯁꯦ ꯀꯣꯟꯅ ꯆꯥꯒꯗꯧꯕꯅꯤꯅꯦ ꯃꯀꯣꯛꯛꯇ ꯍꯥꯟꯅ ꯆꯔ ꯃꯁꯥꯗꯗꯤ ꯆꯥꯕ ꯌꯥꯗ꯭ꯔꯦ ꯍꯥꯏꯕꯗꯤ ꯎꯝ ꯃꯊꯥꯎ ꯌꯥꯝꯕꯒꯤ ꯑꯣꯣ ꯑꯩꯈꯣꯏ ꯑꯗꯨꯔꯤꯍꯥꯟꯅꯤ ꯆꯥꯅꯤꯡꯗ꯭ꯔꯕ ꯐꯥꯎꯋꯦꯕ
ꯎꯝ ꯑꯩꯗꯤ ꯉꯥ ꯃꯀꯣꯛꯇꯤ ꯆꯥꯕ ꯍꯩꯇ꯭ꯔꯦꯗ ꯇꯥꯐꯝ ꯈꯪꯗꯦ ꯑꯩꯗꯤ ꯉꯥ ꯃꯀꯣꯛꯁꯦ
ꯍꯩꯗꯨꯒ ꯑꯩ ꯃꯔꯨꯕꯨꯗꯤ ꯑꯗꯨꯝ ꯃꯤꯅꯗꯤ ꯀꯩꯅꯣ ꯐꯖꯅ ꯆꯥꯏ ꯑꯗꯨ ꯑꯣꯏꯔꯁꯨ ꯑ ꯃꯈꯥꯎ ꯈꯔ ꯈꯔ ꯑꯗꯨꯝ ꯂꯩꯕꯗ ꯌꯥꯝ ꯍꯥꯎꯋꯦ ꯑꯩꯒꯤꯗꯤ
ꯑ
ꯀꯗꯤ ꯑꯗꯨꯝ ꯆꯥꯅꯤꯡꯉꯨꯝꯕꯅꯤ
ꯑꯣ ꯑꯩꯁ꯭ꯔꯤ ꯉꯥ ꯃꯀꯣꯛꯇꯤ ꯁꯨꯡꯆꯥ ꯆꯥꯗ꯭ꯔꯤ ꯍꯩꯁꯨ ꯍꯩꯇꯕꯅꯤꯅ
ꯎ ꯑꯗꯨꯝ ꯆꯥꯏ ꯉꯥ ꯆꯥꯔꯒꯗꯤ ꯃꯀꯣꯛ
ꯅꯣꯡꯣꯡꯃ ꯅꯣꯡꯃ ꯆꯠꯂꯨꯁꯦ ꯀꯣꯏꯕ
ꯑ ꯅꯣꯡꯃ ꯆꯆꯦ ꯍꯔꯀ ꯉ ꯑꯗꯨ ꯌꯦꯡꯀꯣ ꯐꯗꯕ ꯆꯥꯊꯣꯛꯁꯦ ꯑꯃꯨꯛꯀ ꯌꯥꯝ ꯆꯥꯅꯤꯡꯉꯦ ꯑꯗꯨꯒꯤ ꯉꯥꯗꯣ
ꯑꯗꯨꯅꯦ
ꯑꯗꯨ ꯉ ꯈꯛꯇ ꯂꯧꯅꯤꯡꯉꯥꯏꯁꯨ ꯆꯠꯄꯅꯤꯅꯦ
ꯑꯣ ꯑꯗꯨꯗꯟꯅꯦ ꯑꯣꯗꯔ ꯇꯧꯔꯒ ꯃꯣꯔꯅꯤꯡꯗ ꯆꯠ ꯑꯦ ꯑꯌꯨꯛꯇ ꯆꯠꯂꯦꯗꯅ ꯑꯣꯗꯔ ꯇꯧꯔꯝꯔꯦꯗꯅ ꯑꯗꯨꯒ ꯅꯨꯡꯊꯤꯟꯒꯨꯝꯕꯗ ꯑꯁꯦ ꯄꯨꯡ ꯑꯁꯤ ꯋꯥꯏ ꯁꯤ ꯗ ꯂꯧꯒꯦ ꯍꯥꯏꯔꯒ ꯑꯗꯨꯝ ꯌꯥꯒꯅꯤ
ꯎꯝ
ꯂꯧꯕꯗꯤ ꯌꯥꯔꯣꯏ ꯐꯪꯔꯣꯏꯌꯦꯕ ꯍꯥꯟꯅ ꯑꯣꯗꯔ ꯇꯧꯒꯗꯧꯕ
ꯎ ꯑ ꯀꯩꯀ ꯑꯣꯏꯔꯝꯅꯤ ꯅꯣꯡꯃ ꯆꯠꯂꯒ ꯑꯦꯁ ꯍꯧꯖꯤꯛꯇꯤ ꯐꯪꯔꯣꯏ ꯍꯥꯏꯅꯀꯣ
ꯑꯣ ꯍꯣꯏ ꯌꯣꯡ ꯉꯥꯟ ꯇ ꯆꯀꯗꯧꯕꯅꯦ ꯃꯈꯣꯏꯗꯤ ꯑꯥꯐꯇꯔꯅꯨꯟ ꯀꯩꯅꯣ ꯅꯨꯡꯊꯤꯟꯗꯀꯣ ꯎꯝ ꯐꯥꯕ ꯉꯝꯗꯦ ꯑꯌꯨꯛꯇ ꯑꯗꯨꯒ ꯊꯤꯟ ꯀꯩꯅꯣꯔꯣꯝꯗ ꯑꯥ ꯅꯨꯡꯗꯥꯡꯔꯣꯝꯗ ꯍꯣꯏ ꯍꯣꯏ ꯑꯗꯨꯔꯣꯝꯗ ꯗ ꯐꯪꯉꯦꯕ
ꯑꯣ ꯍꯦꯛ ꯆꯠꯅꯤꯡꯉꯅ ꯆꯠꯂꯒ ꯐꯪꯂꯉꯨꯔꯣꯏꯅꯦ
ꯍꯪꯉ ꯋꯥꯏꯌꯦꯦ
ꯑꯗꯨ ꯉꯥ ꯑꯀꯪꯕꯗꯤ ꯑꯗꯨꯋꯥꯏꯗ ꯑꯍꯣꯡꯗꯤ ꯍꯣꯡ
ꯍꯣꯡꯁꯨ ꯍꯣꯡꯉꯦ ꯍꯥꯎꯁꯨ ꯍꯥꯎꯋꯦ ꯑꯗꯨꯗ ꯔꯣꯝ ꯀꯗꯤꯦ ꯄꯪ ꯐꯪ ꯐꯪꯉꯦꯗ
ꯑꯌꯨꯛꯇꯒꯤꯅ ꯑꯌꯨꯛꯇꯒꯤꯅ ꯑꯩ ꯃꯝꯗ꯭ꯔꯤ ꯐꯥꯎꯕ ꯑꯗꯨꯝ ꯌꯣꯟꯕꯅꯦ ꯃꯣꯏꯗꯤ ꯐꯪꯦ ꯐꯪꯉꯦ
ꯀꯨꯝꯁꯤ ꯀꯔꯤ ꯆꯍꯤꯒ ꯆꯍꯤ ꯑꯃ ꯎꯝ ꯂꯣꯛꯇꯥꯛ ꯂ ꯆꯠꯂꯦꯕꯀꯣ ꯑꯗꯨꯋꯥꯏꯗ ꯂꯩꯕ ꯃꯣꯏꯒꯤ ꯈꯨꯟꯒꯤ ꯃꯃꯤꯡꯗꯣ ꯁꯝ ꯑꯩꯈꯣꯏ ꯑꯅꯛꯄꯗ ꯑꯪꯀꯜ ꯑꯃ ꯂꯩꯌꯦ ꯃꯥꯒꯤ ꯏꯛꯇ ꯆꯠꯄ
ꯎꯝ
ꯍꯜꯂꯛꯄꯗ ꯃꯥꯏꯒꯤ ꯃꯔꯤ ꯃꯇꯥꯁꯤꯡꯗ ꯉꯥ ꯐꯥꯕꯒꯤ ꯀꯅꯝꯕ ꯂꯩꯕꯗꯨ ꯌꯥꯝ ꯍꯣꯡꯉ ꯄꯤꯔꯝꯕꯅꯦ ꯑꯗꯨ ꯅꯨꯃꯤꯠꯇ ꯀꯣ ꯑꯁ ꯍꯥꯎꯁꯨ ꯍꯥꯎꯋꯦ ꯃꯣꯏꯒꯤ ꯃꯐꯝꯗ ꯆꯠꯄꯗꯣ ꯇꯪꯈꯥꯏ ꯍꯦꯟꯅ ꯁꯤꯗ ꯇꯥꯡꯕꯅꯤꯅꯦ ꯕꯖꯔꯗ ꯌꯣꯟꯕꯗꯨꯀꯣ ꯑꯁ ꯌꯥꯝ ꯍꯥꯎꯉ ꯐꯪꯉꯝꯕꯅꯦ ꯑꯗꯨ ꯅꯨꯃꯤꯠꯇ ꯃꯥ ꯈꯪꯅꯕ ꯑꯃꯨꯛ ꯆꯥꯡꯅꯔꯛꯄꯒꯤ ꯑꯃꯨꯛ ꯍꯥꯞꯄꯤꯌꯦ ꯆꯠꯅꯤꯡꯉꯦ ꯑ ꯅꯨꯄꯥꯗꯨ ꯄꯨꯔꯒ
ꯎꯝ ꯑꯗꯒ ꯁꯤꯗꯤ ꯍꯥ ꯍꯥ ꯅꯗꯤ ꯀꯣ ꯌꯥꯝꯅ ꯍꯣꯡꯕꯅꯦ ꯍꯟꯗꯛꯁꯦ ꯈꯔ ꯃꯃꯜ ꯀꯥꯔꯦ ꯍꯥꯏꯅꯦ ꯉꯥꯁꯨ
ꯀꯥꯔꯝꯒꯅꯤ ꯍꯣꯏ ꯃꯇꯝ ꯃꯇꯝꯒꯤ ꯃꯇꯨꯡ ꯏꯟꯅ ꯀꯣ
ꯎꯝ
ꯇꯥꯡꯔꯝꯒꯅꯤ ꯑꯗ ꯀ ꯁꯤ
ꯎꯄꯥ ꯑꯁꯅꯤꯒꯂ ꯏꯕ ꯀꯗꯀꯣ ꯍꯥꯟꯅ ꯂꯨꯄꯥ ꯆꯅꯤꯒꯤ ꯂꯩꯕꯁꯦ ꯊꯥ ꯑꯃꯃꯝ ꯆꯥꯕꯅꯦ ꯍꯧꯖꯤꯛ ꯇꯤ ꯂꯨꯄꯥ ꯆꯅꯤ ꯆꯥꯝꯃ ꯆꯅꯤꯒꯤꯁꯦ ꯍꯛꯇ ꯑꯗꯂ ꯋꯥꯈ꯭ꯔꯦ
ꯍꯣꯏ ꯑꯗꯨꯝ ꯇꯧꯔꯅꯤ
ꯎꯝ
ꯃꯇꯝꯒꯤ ꯀꯔꯤ ꯍꯥꯏꯅꯤ ꯑꯩꯈꯣꯏꯒꯤ ꯆꯦꯡ ꯁꯅꯤ ꯌꯦꯟꯁꯥꯡ ꯑꯗꯨ ꯃꯈꯩ ꯀꯥꯕꯅꯤꯅꯀꯣ
ꯑꯥꯎ
ꯀꯥꯕ ꯇꯥꯕꯅꯤꯅꯤ ꯁ ꯑꯩꯈꯣꯏ ꯃꯅꯥ ꯂꯩꯕ ꯑꯪꯀꯥꯜꯒꯤꯗꯨ ꯃꯥꯁꯨ ꯎꯝ ꯍꯧꯀꯣꯝ ꯐꯥꯎꯗꯤ ꯃꯥ ꯑꯀꯪꯕꯗꯣ ꯃꯔꯛ ꯃꯔꯛꯇ ꯑꯗꯨꯝ ꯄꯨꯔꯛꯑꯒ ꯌꯣꯟꯗꯤ ꯌꯣꯟꯕꯅꯦ ꯑꯗꯣ ꯀꯨꯝꯁꯤꯗꯤ ꯃꯥꯒꯤ ꯅꯨꯄꯤꯗꯣ ꯅꯥꯕ
ꯑꯣ
ꯅꯥꯕꯒꯤ ꯃꯆꯥꯅꯨꯄꯤ ꯑꯅꯤꯁꯤꯁꯨ ꯑ ꯀꯟꯅ ꯀꯥꯔꯤꯌꯦ ꯀꯣꯂꯦꯖ ꯆꯠꯂꯒꯄꯥꯥꯗꯣ ꯈꯛꯇ ꯇꯧꯔꯦ ꯑꯗꯨ ꯃꯥ ꯃꯥꯗꯣ ꯁꯣꯟꯕꯅꯤꯅꯥ
ꯎꯝ
ꯑꯃꯁꯦ ꯄꯣꯠꯆꯩ ꯌꯥꯝ ꯍꯨꯔꯝꯂꯦ ꯅꯣꯏ ꯑꯥ ꯀꯥ ꯑꯗꯨꯝ ꯀꯣꯏꯔꯒ ꯆꯠ ꯑ ꯑꯗꯨꯝ ꯑꯣꯏꯔꯒ ꯆꯠꯁꯦ ꯍꯥꯏꯅꯗꯤ ꯈꯟꯕꯅꯦꯕ ꯃꯣꯏꯗꯤ ꯉꯥ ꯑꯀꯪꯕꯗꯨꯗꯤ ꯈꯔ ꯍꯣꯡꯒꯅꯤꯗ ꯁꯨ ꯇꯧꯋꯦ ꯑꯗꯨ ꯄꯥꯛ ꯃꯅꯥꯛꯇ ꯌꯣꯟꯕ ꯑꯀꯪꯕꯗꯨꯗꯤ ꯇꯥꯡꯉꯤꯗ ꯍꯦꯛ ꯎ ꯀꯣꯏꯔꯛꯄꯁꯤꯡꯒꯤ ꯑ ꯑꯗꯨꯗ ꯐꯝꯃꯒ ꯌꯣꯟꯕꯗꯨꯗꯤ ꯇꯥꯡꯏꯤ
ꯇꯥꯡꯒꯅꯦ
ꯎꯝ
ꯑꯗꯨ ꯍꯦꯟꯅꯗꯤ ꯑ ꯑꯗꯨꯗ ꯂꯧꯕ ꯍꯦꯟꯅꯗꯤ ꯕꯖꯥꯔꯗ ꯂꯥꯛꯂꯒ ꯂꯕꯅ ꯑꯃꯨꯛꯀ ꯐꯔꯦ
ꯑꯗꯨꯅꯦ ꯑꯗꯨ ꯑꯗꯨꯝ ꯅꯍꯥꯟꯗ ꯑꯩꯈꯣꯏ ꯌꯦꯡꯉꯦꯀ ꯅꯣꯡꯃ ꯆꯠ ꯆꯅꯦ ꯑꯗꯣ ꯅꯨꯃꯤ ꯐꯦꯃꯤꯂꯤ ꯑꯍꯨꯝ ꯆꯥꯄꯄꯥ ꯏꯃꯨꯡ ꯑꯍꯨꯝ ꯆꯥꯄꯥ ꯔꯤ ꯑꯍꯨꯝ ꯑꯁ ꯍꯟꯒꯦ ꯇꯧꯕ ꯃꯇꯝꯗ ꯅꯣꯡ ꯅ ꯆꯨꯔꯛꯄ ꯑꯩꯈꯣꯏꯅ ꯆꯥꯛꯂꯥꯛꯑꯝꯃꯦ ꯍꯥꯏꯅ ꯁꯤꯡꯖꯨ ꯆꯥꯒꯦꯅ ꯃꯤ ꯌꯥꯝꯃꯤꯗꯨꯗ ꯃꯣꯏ ꯁꯨ ꯁꯦꯝꯃ ꯀꯩꯅꯣ ꯇꯧꯈ꯭ꯔꯕ ꯏꯄꯥꯅ ꯃꯔꯣꯟ ꯑꯃ ꯆ ꯆꯠ ꯆꯠꯂ ꯆꯦꯠ ꯆꯣ ꯂꯥꯛꯈ꯭ꯔꯦ ꯍꯥꯏꯅꯀꯣ ꯀꯟꯅꯥ ꯑꯩꯀꯍꯣꯏ ꯎ ꯃꯥ ꯂ ꯍꯔꯁꯨ ꯌꯥꯗ ꯆꯥꯎ ꯍꯔꯁꯨ ꯌꯥꯗꯦ ꯅꯣꯏꯁꯤꯃꯨꯀꯣꯟ ꯂꯥꯛꯀꯗꯧꯕꯕꯁꯤꯅ ꯅꯣꯏ ꯍꯥꯏꯩꯅ ꯇꯧꯋꯦ ꯑꯉꯛꯄ ꯑꯉꯥꯡꯁꯤꯡꯅꯤꯀꯅ ꯑꯍꯟ ꯑꯣꯏꯕꯅꯦ ꯃꯥꯅ ꯃꯥꯅ ꯃꯔꯣꯟ ꯑꯃ ꯁꯥꯎꯔꯒ ꯑ ꯍꯥꯏꯕꯗꯤ ꯅꯣꯡ ꯀꯟꯅ ꯆꯨꯔꯗꯤ ꯅꯨꯡꯁꯤꯠꯁꯨ ꯀꯜꯂꯦꯗꯅ ꯑꯗꯨꯋꯥꯏꯗ ꯑꯗꯨꯅ ꯃꯥꯗꯤ ꯈ꯭ꯣꯏꯗꯤ ꯆꯥꯕ ꯂꯣꯏꯗ꯭ꯔꯤ ꯑꯗꯨꯗ ꯑꯣꯟꯄ ꯑꯗꯨꯆꯨꯞ ꯑꯃꯥ ꯍꯧꯕꯗꯨ ꯃꯄꯅ ꯉꯁꯥꯏꯗꯤ ꯅꯣꯏꯒꯤ ꯁꯤꯡꯖꯨ ꯀ ꯆꯥꯕ ꯀꯩꯅꯣ ꯇꯧꯈ꯭ꯔꯦꯕ ꯉꯥ ꯑꯊꯨꯕ ꯇꯪꯈꯥꯏꯒꯨꯝꯕ ꯇꯥꯕ ꯉꯥꯗ ꯑꯃꯨꯛ ꯂꯧꯔꯦ ꯑꯗ ꯑꯗꯨꯁꯨ ꯆꯥꯅꯤꯡꯕ ꯅꯣꯡꯁꯨ ꯂꯥꯛꯇꯤ ꯂꯥꯛꯄ ꯑꯍꯟꯁꯤꯅ ꯀꯧꯕꯒ ꯑꯁ ꯆꯥꯐꯝ ꯈꯪꯗꯒ ꯑꯗꯨ ꯅꯨꯃꯤꯠꯇꯨ ꯆꯦꯟꯈ꯭ꯔꯕꯅꯦ ꯑꯩꯈꯣꯏꯁꯦ ꯑꯗꯨꯅꯤ ꯃꯄꯤꯅꯥ ꯂꯥꯛ ꯀꯥꯟꯗꯗꯤ ꯑꯗꯨ ꯎ ꯅꯣꯡꯃꯗꯨꯗꯤ ꯐꯖꯅ ꯀꯟꯅ ꯆꯨꯔꯛꯑꯦ ꯑꯗꯨ ꯃꯇꯨꯡꯗꯗꯤ
ꯎꯝ
ꯑꯣ ꯁꯨꯝ ꯌꯥꯎꯗ꯭ꯔꯤꯉꯩꯗꯗꯤ ꯅꯣꯡꯗꯣ ꯌꯥꯝ ꯐꯥꯔꯝꯃꯦ ꯑꯁꯥꯏꯅ ꯇꯥꯛ ꯇ ꯑꯁꯤ ꯑꯍꯟꯁꯤꯅ ꯃꯔꯣꯟꯅ ꯑꯃ ꯑꯩꯈꯣꯏ ꯋꯥꯈꯜ